ꯍꯣꯏ ꯆꯕ ꯂꯣꯏꯔꯦ
ꯑꯣ ꯆꯥꯈ꯭ꯔꯦ ꯀꯔꯤ ꯃꯊꯦꯟ ꯆꯥꯒꯦ
ꯑꯩꯈꯣꯏ ꯉꯁꯤ ꯊꯥꯔꯣꯏ
ꯑꯁ ꯁꯥꯎꯕꯅꯤꯅꯦ ꯑꯗꯣ
ꯍꯣꯏ
ꯑꯥ
ꯁꯣꯏꯕꯨꯝ ꯍꯥꯥꯞꯔꯒꯀꯣ ꯆꯨꯗꯦ ꯉꯁꯤ ꯅꯨꯃꯤꯠ ꯌꯥꯝ ꯐꯔ ꯂꯩꯌꯦ
ꯑꯣ ꯅꯣꯡ ꯍꯟꯗꯛ ꯑꯁꯤꯒꯨꯝꯕ ꯃꯇꯝꯗꯗꯤꯀꯣ
ꯑꯥ
ꯅꯣꯡ ꯆꯨꯕꯗꯣ ꯑꯗꯨꯅ ꯅꯨꯃꯤꯠ ꯌꯥꯝ ꯐꯕꯅꯤ
ꯅꯣꯡ ꯆꯨꯔꯗꯤ ꯂꯝꯕꯤ ꯅꯨꯡꯉꯥꯏꯇꯦꯅ ꯅꯊꯟꯇ ꯍꯥꯏꯗꯣꯛꯔꯒ ꯑꯃꯨꯛꯀ ꯅꯣꯛꯠꯂꯤꯁꯤꯦ ꯀꯩ ꯏꯩꯅꯣ
ꯅꯠꯇꯕ ꯅꯣꯡ ꯆꯨꯔꯗꯤ ꯈꯔ ꯏ ꯈꯔ ꯏꯉꯦꯅ
ꯍꯣꯏ
ꯅꯪ ꯆꯣꯗꯕꯥ ꯑꯩꯁ ꯅꯣꯁꯥꯁ ꯆꯥꯕꯗꯗꯤ ꯁꯤꯔ ꯃꯤꯡ ꯃꯤꯦꯝ ꯅꯣꯛꯊꯣꯛꯑꯁꯨ ꯑꯗꯨꯝ ꯍꯥꯥꯕꯅꯤꯗꯣ
ꯑ ꯑꯣ ꯍꯈꯣꯏ ꯑꯗꯨꯗꯤ ꯅꯨꯡꯁꯤꯠ ꯆꯨ ꯁꯤꯠꯂꯤ ꯑꯗꯨꯒꯤ ꯅꯨꯡꯉꯥꯏꯗ
ꯑꯣ ꯑꯣ ꯃꯁꯤ ꯁꯤꯜꯂꯤꯗꯤ ꯅꯨꯡꯉꯥꯏꯌꯦ ꯑꯗꯨꯗꯤ
ꯎꯝ
ꯑꯩꯗꯤ ꯅꯣꯡ ꯆꯨ ꯍꯥꯏꯅ ꯀꯟꯅ ꯄ꯭ꯔꯁꯅꯥ ꯇꯧꯔꯤ ꯍꯥꯏꯕꯗꯤ
ꯎꯝ
ꯅꯨꯃꯤꯠ ꯑꯍꯨꯝ ꯃꯔꯤ ꯁꯨꯔꯦ ꯅꯣꯡ ꯆꯨꯗꯕ ꯑꯁꯣꯝꯅꯀꯣ
ꯎꯝ
ꯅꯨꯡꯁꯥꯅ ꯌꯩꯕ ꯀꯥꯟꯗ ꯌꯥꯝ ꯋꯥꯏꯑꯦꯕ ꯅꯨꯡꯁꯥꯥꯁ ꯎꯝ ꯑꯗꯣ ꯐꯨꯠꯕꯣꯜꯒꯨꯝꯕ ꯌꯦꯡꯕ꯭ꯔꯥ ꯅꯣꯏꯗꯤ
ꯍꯣꯏ ꯌꯦꯡꯉꯦ ꯅꯪꯗꯤ ꯍꯥ ꯍꯜꯂꯣ
ꯑ
ꯇꯥꯕ꯭ꯔꯥ
ꯑꯩꯗꯤ ꯐꯖ ꯇꯥꯏꯌꯦ
ꯑꯣ ꯅꯪꯗꯤ ꯀꯅꯥ ꯅꯪꯗꯤ ꯀꯅꯥꯕꯨ ꯁꯞꯄꯣꯔꯠ ꯇꯧꯕ꯭ꯔꯥ
ꯑꯩꯈꯣꯏꯗꯤ ꯑꯥꯔꯖꯦꯟꯇꯤꯅꯥꯗ ꯇꯧꯔꯦ ꯑ ꯑꯌꯨꯛꯇꯗꯤ ꯌꯦꯡꯗꯦ ꯑꯩ ꯉꯁꯤꯗꯤ
ꯑꯁ ꯀꯩꯒꯤꯔꯥ ꯑꯇꯣ ꯐꯖꯕꯕꯨ
ꯑꯁ ꯈꯔ ꯇꯨꯝꯕꯗ ꯇꯨꯝꯗ ꯈꯔ ꯌꯍꯧ ꯊꯦꯡꯅ ꯄꯒꯤ ꯃꯥꯜꯂꯦ
ꯎꯝ ꯅꯨꯡꯗꯥꯡꯒꯤꯗꯤ ꯅꯨꯡꯗꯥꯡ ꯑꯁ ꯅꯨꯡꯗꯥꯡꯒꯤꯗꯨꯁꯨ ꯌꯦꯡꯕ꯭ꯔꯥ
ꯌꯦꯡꯉ
ꯑꯇꯣꯞꯄꯗꯤ ꯌꯦꯡꯅꯦꯦ ꯁꯤꯗꯤ ꯅꯪ ꯐꯨꯠꯕꯣꯜ
ꯄꯥꯝꯕ ꯃꯥꯥꯟꯗꯦꯗ ꯑꯔꯖꯦꯟꯇꯤꯅꯥ ꯈꯛꯇ ꯄꯥꯝꯕ ꯃꯥꯥꯟꯂꯦ ꯑ
ꯑꯥꯔꯖꯦꯟꯇꯤꯅꯥ ꯁꯤꯈ꯭ꯔꯗꯤ ꯑꯥꯔꯖꯦꯟꯇꯤꯅꯥ ꯁꯤꯈ꯭ꯔꯗꯤ ꯂꯣꯏꯔꯦ ꯑꯩꯒꯤꯗꯤ ꯐꯤꯐꯥ ꯔ ꯀꯞ ꯑꯣꯕꯔ ꯑꯣꯂꯔꯦ ꯎꯝ
ꯁꯤꯗꯤ ꯑꯗꯨ ꯑꯣꯏꯔꯗꯤ ꯑꯥꯔꯖꯦꯟꯇꯤꯅꯥꯒ ꯁꯥꯟꯅꯒꯗꯧꯕ ꯃꯤꯗꯣ ꯁꯨꯃꯥꯏꯅ ꯇꯧꯋꯦ ꯁꯨꯃꯥꯏꯅ ꯇꯧꯋꯦ ꯍꯥꯏꯕꯗꯣ ꯈꯪꯗꯕꯤꯗ ꯅꯪꯗꯤ ꯇꯨꯝꯃꯤꯔꯅꯤꯅ
ꯑꯦ ꯀꯔꯤ ꯇꯧꯕ꯭ꯔꯥ ꯈꯪꯗꯦ ꯏꯄꯥ ꯏꯄꯨꯗꯒꯤ ꯃꯥꯜꯂꯦ ꯑꯥꯔꯖꯦꯟꯇꯤꯅꯥ ꯍꯥꯏꯗꯤ ꯑꯗꯨꯝ ꯇꯥꯗꯤ ꯅꯨꯡꯁꯤꯕ ꯃꯔꯥꯗꯣꯅꯥ ꯀꯥꯡꯕꯨꯗꯣ
ꯍꯤ ꯍꯤ ꯍꯤ
ꯀꯔꯤꯁꯨ ꯇꯧꯕ꯭ꯔꯥ ꯈꯪꯗꯦ ꯃꯔꯣꯗꯣꯅ ꯍꯥꯏꯔꯗꯤ ꯃꯤꯡ ꯄꯜꯂꯗꯤ ꯑꯗꯨꯝ ꯅꯨꯡꯁꯤꯕ ꯋꯥꯅꯤꯗ
ꯎꯝ ꯌꯥꯏ
ꯏꯖꯤꯞ ꯑꯃꯨꯛ ꯏꯖꯤꯞꯒ ꯃꯕꯥꯅꯤ ꯁꯥꯟꯅꯒꯗꯧꯕꯅꯤꯅꯀꯣ
ꯎꯝ
ꯏꯖꯤꯞꯗꯤ ꯐꯖꯅ ꯇꯣꯏꯔꯅꯤ
ꯈꯪꯗꯦꯗ ꯅꯍꯥꯟ ꯀꯦꯞ ꯑꯗꯨꯒ ꯁꯥꯟꯅꯕꯗꯨꯁꯨ ꯎꯝ ꯃꯣꯏꯗꯨꯁꯨ ꯑꯗꯨꯝ ꯌꯥꯝ ꯂꯥꯏꯅꯗꯤ ꯉꯝꯕ ꯅꯠꯇꯦꯅ ꯌꯥꯝ ꯂꯨꯑꯦꯅ ꯃꯤ ꯑꯅꯧꯕꯅꯦ ꯍꯥꯏꯅ
ꯐꯥꯁ ꯇꯥꯏꯝ ꯐꯥꯁ ꯇꯥꯏꯝ ꯁꯂꯦꯛ ꯀ꯭ꯋꯥꯂꯤꯐꯥꯏ ꯑꯣꯏꯕꯅꯤꯗꯣ
ꯑꯧ ꯑꯗꯨꯒꯤ
ꯐꯖꯅ ꯁꯥꯟꯅ
ꯑꯄꯣꯅꯦꯟꯕꯨꯁꯨ ꯌꯥꯝ ꯉꯝꯒꯅꯤ ꯍꯥꯏꯕꯗꯣ ꯑꯗꯨꯝ ꯁꯤꯔꯅꯤ ꯍꯥꯏꯕꯗꯣ ꯁꯨ ꯑꯗꯨꯝ ꯍꯥꯏꯕ ꯌꯥꯗꯦ ꯏꯊꯥ ꯊꯥꯖꯗꯕꯗ ꯑꯗꯨꯝ ꯇꯧꯔꯛꯄꯅꯦ
ꯀꯦꯄꯣ ꯕꯔꯗꯦ ꯈꯣꯏꯗꯤ ꯃꯣꯏꯗꯤ ꯐꯖꯅ ꯁꯥꯟꯅꯩ ꯑꯗꯣ ꯏꯖꯤꯞ ꯏꯖꯤꯞꯒ ꯄꯅꯥꯗꯤ ꯏꯖꯤꯞꯁꯨ ꯀꯩꯁꯨ ꯅꯠꯇꯦꯅꯦ ꯑꯃꯨꯛꯀ
ꯑꯦ ꯅꯪ ꯏꯖꯤꯞꯀꯤ ꯄ꯭ꯂꯦ ꯎꯈ꯭ꯔꯕ꯭ꯔ
ꯍꯣꯏ ꯏꯖꯤꯞꯒ ꯐꯖꯅ ꯁꯅꯥꯈꯤꯌꯦꯅ ꯑꯗꯨꯗꯤ ꯌꯦꯡꯉꯦꯗ ꯖꯄꯥꯟꯕꯨ ꯁꯞꯄꯣꯔꯠ ꯇꯧꯈꯤꯕꯅꯤ ꯅꯨꯃꯤꯠꯇꯨ
ꯑ ꯖꯄꯥꯟꯕꯨꯔꯥ ꯅꯠꯇ꯭ꯔꯒ
ꯍꯩ ꯏꯖꯤꯞ ꯅꯠꯇꯦ꯫ ꯏꯖꯤꯞꯒ ꯑꯁꯇ꯭ꯔꯦꯂꯤꯌꯥꯅꯤꯅꯦ ꯁꯥꯟꯅꯈꯤꯕꯗꯣ
ꯎꯝ
ꯅꯠꯇ꯭ꯔꯣ
ꯈꯪꯗꯦ
ꯑꯁ ꯑꯦ ꯃꯅꯔꯛꯀꯗꯣꯔꯦ
ꯎꯝ
ꯅꯪꯁꯨ ꯌꯦꯡꯅꯤꯡꯕ ꯇꯤꯝꯗꯣ ꯑꯗꯨꯝ ꯌꯦꯡꯕ ꯃꯥꯜꯂꯦ
ꯅꯠꯇꯦ ꯎꯝ ꯄꯨꯡ ꯑꯍꯨꯝꯋꯥꯏꯒꯤꯗꯤ ꯌꯥꯝ ꯀꯔꯤ ꯍꯥꯏꯁꯤꯔꯥ ꯍꯧꯒꯠꯄꯗ ꯑꯗꯨꯝ ꯇꯟꯕ ꯅꯨꯃꯤꯠꯁꯨ ꯂꯩꯌꯦꯕ ꯑꯗꯨꯒꯤ ꯌꯦꯡꯗꯕ
ꯑ ꯄꯨꯡ ꯍꯣꯏ ꯊꯦꯡꯁꯨ ꯊꯦꯡꯃꯜꯂꯦ ꯄꯨꯡ ꯑꯍꯨꯝ
ꯎꯝ ꯅꯣꯛꯑꯥꯎꯠ ꯅꯠꯇ꯭ꯔꯗꯤ ꯐꯖꯕ ꯍꯧꯗ꯭ꯔꯤꯅ ꯑꯗꯨꯒꯤ
ꯍꯣꯏ
ꯅꯝꯕ ꯀ
ꯑꯁ ꯑꯗꯨꯕꯨ
ꯂꯤꯛ ꯔꯥꯎꯟꯗꯅꯤ ꯀꯅꯥꯅ ꯁꯥꯟꯅꯕ꯭ꯔꯥ ꯀꯅꯥꯅ ꯀꯃꯥꯏꯅ ꯇꯧꯕ꯭ꯔꯥ ꯍꯥꯏꯕꯗꯨ ꯃꯣꯏꯒꯤ ꯄꯔꯐꯣꯔꯃꯦꯟꯁ ꯑꯁꯤꯅꯗꯤ ꯉꯝꯗꯧ ꯃꯥꯜꯂꯦ ꯍꯥꯏꯅ ꯋꯥꯈꯟꯗ ꯑꯗꯨꯝ ꯑꯗꯨꯒꯤ ꯕꯤꯠꯇ ꯌꯦꯡꯅꯤꯡꯉꯤ
ꯑꯗꯨ ꯑꯣꯏꯔꯁꯨ ꯐꯖꯅꯤꯅ ꯃꯣꯏꯁꯨ
ꯑ
ꯃꯣꯏ ꯁꯨꯝꯃꯣꯏ ꯦꯂꯕ ꯁꯇꯨ ꯄꯤꯅ
ꯃꯗꯨꯗꯤ ꯑꯣꯏ ꯅꯑꯣ ꯅꯠꯇꯕꯅꯤꯅ ꯀꯣ
ꯑꯥ ꯐꯖꯕꯗꯣ ꯋꯥꯠꯂꯤꯕ
ꯑꯥ ꯅꯪꯁꯨ ꯈꯪꯉꯤꯅꯦ ꯑꯗꯨ ꯑꯗꯨꯒꯤ ꯃꯇꯥꯡꯗꯗꯤ ꯐꯖ ꯐꯣꯂꯣ ꯑ ꯇꯧꯕꯖꯥꯠꯅꯦꯕ ꯌꯥꯏ ꯌꯥꯏ ꯑꯦꯄ꯭ꯔꯤꯁꯦꯠ ꯇꯧꯋꯦ ꯑꯥꯔꯖꯦꯟꯇꯤꯅꯥꯗ ꯇꯧꯁꯦ ꯍꯟꯗꯛ ꯀꯣ
ꯑ ꯑ ꯅ ꯏ ꯍꯣꯏ ꯑꯗꯨꯗꯗꯤ ꯇꯧꯅꯤ ꯑꯇꯣꯞꯄ ꯐ꯭ꯔꯥꯟꯁ ꯭ꯔꯥ ꯎꯝ ꯅꯠꯇ꯭ꯔꯒ ꯏꯁꯄꯦꯟꯗ꯭ꯔꯥ ꯑꯗꯨ ꯇꯧꯔꯗꯤ ꯑꯁꯤ ꯑꯅꯤꯕꯨ ꯑꯗꯨꯝ ꯆꯪꯅꯤ
ꯑ ꯍ ꯑꯗꯨꯗꯤ ꯑꯗꯨꯗꯤ ꯏꯁꯇꯣꯟ ꯄꯦꯄꯔꯁꯤ ꯆꯠ ꯇꯧꯁꯩꯕꯅꯤ
ꯏꯁꯇꯣꯟ ꯄꯦꯄꯔꯁꯤꯁꯨ ꯇꯧ ꯅꯥꯔꯒ ꯁꯁꯨꯞꯄꯣꯠ ꯇꯧꯁꯤꯗ
ꯍ ꯍꯣꯏ
ꯑ
ꯑꯣ ꯅꯪ ꯅꯪ ꯉꯝꯗ꯭ꯔꯥ ꯅꯪ ꯅꯪ ꯉꯝꯗ꯭ꯔꯗꯤ ꯀꯃ ꯀ꯭ꯔꯤ
ꯑꯔꯖꯦꯟꯇꯤꯅꯥ ꯁ꯭ꯄꯦꯟ
ꯄꯦꯟꯒꯥ ꯀꯔꯤꯍꯕ ꯑ ꯍꯜꯂꯣ ꯍꯜꯂꯣ ꯑ ꯍꯧꯖꯤꯛꯇꯤ ꯇꯥ
ꯑꯛꯇ
ꯍ
ꯍꯜꯂꯣ
ꯑꯥ ꯇꯥꯏꯌꯦ
ꯑꯩꯗꯤ ꯇꯥꯕꯅꯤꯀꯣ ꯅꯪꯅ ꯍꯥꯏꯕꯗꯣ ꯑꯗꯨꯝ ꯇꯥꯕꯅꯦ ꯑꯩꯗꯤ
ꯑꯥ
ꯇꯥꯗꯦ ꯍꯥꯏꯅ ꯊꯝꯕ ꯇꯧꯕꯅꯨꯀꯣ ꯑꯗꯨꯝ ꯑꯗꯨꯝ ꯑꯗꯨꯝ ꯄꯥꯡꯉꯥꯡ ꯉꯥꯉ
ꯈꯪꯉꯦꯗ ꯑ ꯑꯗꯨꯕꯨ ꯕꯣꯕꯣ ꯉꯝ ꯔꯗꯤ ꯂꯣꯏꯔꯦꯀꯣ
ꯑ ꯑꯗ ꯍꯋꯦ
ꯑꯖꯦꯟꯇꯤ ꯑꯔꯖꯦꯟꯇꯤꯅꯥ ꯀꯔꯤꯔ ꯅꯩ
ꯎꯝ
ꯆꯠꯄꯒꯨꯝꯅ ꯇꯧꯔꯤꯅꯦ ꯍꯧꯖꯤꯛꯇꯤ ꯐꯖꯅ ꯇꯥꯛꯈ꯭ꯔꯕ꯭ꯔꯥ
ꯍ ꯎꯝ ꯑꯔꯖꯦꯟꯇꯤꯅꯥꯁꯦ ꯄ꯭ꯂꯦꯌꯔꯗꯣ ꯂꯤꯕ ꯌꯥꯝꯈ꯭ꯔꯦꯕ ꯑꯅꯧꯕ ꯄ꯭ꯂꯦꯌꯔ ꯌꯥꯝ ꯊꯣꯛꯈꯤꯀꯣ ꯃꯣꯏꯒꯤ ꯏꯁꯇꯥꯃꯤꯅꯥꯁꯨ ꯈꯔ ꯋꯥꯠꯄꯅꯤ ꯎꯝ
ꯎꯝ ꯃꯗꯨꯗꯤ ꯃꯗꯨꯏꯗꯤ ꯆꯨꯝꯃꯦ ꯃꯥꯇꯤꯅꯦꯦꯛ ꯁꯣꯏ ꯑꯗꯨꯒ ꯀꯔꯤ ꯀꯔꯤ ꯂꯧꯔꯦꯛ ꯁꯣꯏꯗꯤꯀꯣ
ꯎꯝ
ꯍꯣꯏ ꯑꯗꯨꯕꯨ ꯃꯣꯏꯒꯤ ꯇꯤꯝ ꯑꯅꯝꯕ ꯃꯣꯏꯒꯤ ꯑꯥꯔꯖꯦꯟꯇꯤꯅꯥꯒꯤ ꯑꯥ
ꯑꯣ ꯍꯥꯏꯌꯣ
ꯍꯥꯏꯌꯣ ꯍꯥꯏꯌꯣ
ꯍꯥꯏꯔꯣ ꯍꯥꯏꯔꯣ ꯑꯩ ꯀꯥꯎꯈ꯭ꯔꯦ ꯍꯥꯏꯅꯤꯡꯉꯥꯏꯗ
ꯍꯥꯏ ꯇꯧꯅꯨꯗ
ꯍꯥꯏꯅꯤꯡꯉꯥꯏꯗꯨ ꯀꯥꯎꯈ꯭ꯔꯦ
ꯑꯗꯨ
ꯑ
ꯃꯦꯁꯤꯁꯤ ꯃꯦꯁꯤ ꯑꯩ ꯍꯥꯏꯒꯦ ꯃꯦꯁꯤꯁꯤ ꯀꯣ
ꯑꯥ
ꯍꯟꯗꯛꯁꯤ ꯃꯥꯒꯤꯗꯤ ꯂꯥꯁꯅꯤꯅ
ꯍꯣꯏ
ꯑꯃꯛꯗꯤ ꯉꯝꯍꯜꯂꯒꯇꯣꯞꯄꯅ ꯐꯩ ꯍꯥꯏꯕꯅꯤꯜꯗ ꯊꯝꯃꯒ ꯏꯕꯨꯡꯉꯣ ꯃꯦꯁꯤꯁꯤ ꯑꯃꯔꯗ ꯉꯝꯍꯟꯁꯦ ꯍꯥꯏꯕꯅꯤꯗ
ꯃꯤ ꯑꯇꯣꯞꯄ ꯃ꯭ꯌꯥꯟꯃꯥꯔꯁꯨ ꯂꯥꯁꯅꯦ ꯔꯤꯇꯥꯌꯔ ꯂꯥꯎꯈ꯭ꯔꯦ ꯑꯗꯨ ꯃꯥꯁꯨ ꯁꯤꯈ꯭ꯔꯦ
ꯃꯥꯁ ꯁꯤꯒ꯭ꯔꯦ ꯭ꯔꯥꯖꯤꯜꯗ ꯏꯈ꯭ꯔꯦ ꯑꯩꯗꯤꯕ꯭ꯔꯖꯥ ꯭ꯔꯖꯥꯕꯨꯗꯤ ꯁꯄꯠ ꯇꯧꯗ
ꯑꯝ ꯄꯣꯇꯨꯒꯜꯁꯨ ꯃ ꯀꯁꯤꯔꯅꯤ
ꯐꯣꯇꯨꯒꯣꯁꯨ ꯁꯄꯣꯠ ꯇꯧꯗꯦ ꯅ ꯇꯧꯕ꯭ꯔꯦ
ꯑ ꯑꯗꯣ ꯂꯥꯁ ꯈꯗ
ꯎꯝ
ꯑꯁ ꯀꯗ ꯁꯤ ꯁꯤ ꯁꯤꯕꯗꯣ ꯃꯊꯪ ꯃꯊꯪ ꯌꯧꯒꯗꯧꯕ ꯃꯥꯂꯦꯗ ꯑꯩꯅ ꯌꯦꯡꯕꯗꯗꯤ
ꯑꯁ ꯑꯗꯨ ꯃꯦꯁꯤꯕꯨꯁꯤ ꯈꯪꯗꯦꯅꯦ ꯌꯥꯝ ꯅꯨꯡꯁꯤꯕ ꯋꯥꯅꯤꯗ ꯃꯔꯣꯗꯅ ꯑꯗꯨꯒꯤ ꯂꯥꯏꯡ ꯌꯦꯡꯂꯡ ꯂꯛꯄ ꯀꯥꯟꯗ
ꯑꯗꯨꯗ ꯅꯪ ꯍꯥꯏꯔꯤꯗꯨꯁꯨ ꯌꯥꯎꯒꯗꯕ ꯃꯥꯜꯂꯤꯗ
ꯍ ꯑꯗꯨ ꯍꯥꯏꯈꯤꯒꯗ ꯑꯥꯔꯖꯦꯟꯇꯤꯅꯥꯒꯤ ꯀꯣꯆꯇꯣ
ꯑꯥ
ꯑꯁ ꯃꯤ ꯌꯥꯝ ꯅꯨꯡꯉꯥꯏꯕ ꯋꯥꯗꯩ ꯑꯩꯒꯤꯗꯃꯛꯇꯗꯤ ꯌꯥꯝ ꯆꯥꯅꯕ ꯃꯥꯁꯦ
ꯎ
ꯉꯁꯤꯁꯦ ꯎꯝ ꯐꯔ ꯎꯝ ꯏꯪꯂꯦꯟꯗꯁꯨ ꯍꯦꯔꯤ ꯀꯦꯟꯅ ꯎꯝ ꯄꯦꯅꯥꯜꯇꯗ ꯑꯃ ꯆꯜꯂꯦ ꯖꯨꯠꯕ ꯂꯦꯡꯍꯝꯅ ꯑꯅꯤꯔꯛ ꯆꯟꯕꯅꯦ ꯑꯗꯨ ꯃꯦꯛꯁꯤꯀꯣꯕꯨ ꯉꯝꯕꯀꯣ
ꯑꯠꯆꯥ ꯑꯠꯆꯥ ꯑꯁ ꯏꯪꯂꯦꯟꯅ ꯉꯥꯡꯒꯅꯤ ꯍꯥꯏꯕꯗꯨꯗꯤ ꯑꯁꯥ ꯂꯩꯌꯦꯗ
ꯑ
ꯍꯧꯖꯤꯛꯀꯦꯟꯁꯤ ꯃꯥꯁꯤ ꯃꯤꯁ ꯇꯧꯗꯣꯏꯅꯦ
ꯎꯝ ꯍꯦꯔꯤꯀꯦꯟꯗꯣ ꯎꯝ ꯁꯚꯦꯟꯇꯤ ꯃꯤꯅꯤꯠꯁꯒꯨꯝꯕ ꯂꯩꯕ ꯂꯩꯕ ꯃꯐꯝ ꯃꯇꯝꯗꯨꯗ ꯁꯕꯁꯇꯤꯇ꯭ꯌꯨꯠ ꯊꯣꯛꯈ꯭ꯔꯕꯅꯦ ꯃꯥꯁꯨ ꯌꯦꯜꯂꯣ ꯀꯥꯔꯗ ꯆꯥꯔꯦ
ꯑꯣꯀꯦ
ꯗꯤꯕꯣꯛꯁ ꯃꯅꯨꯡꯗ ꯃꯤꯒꯤ ꯈꯣꯡ ꯗꯣ ꯕꯣꯜ ꯀꯥꯎꯗꯕꯤꯗ ꯎꯝ ꯃꯥ ꯃꯥ ꯃꯤ ꯑꯇꯣꯞꯄꯒꯤ ꯈꯣꯡꯗꯨꯅ ꯕꯣꯜꯗꯣ ꯑꯗꯨꯝ ꯄꯟꯍꯟꯕꯀꯣ ꯑꯗꯨꯒꯤ ꯃꯥ ꯌꯦꯂꯣ ꯀꯥꯔꯗ ꯆꯥꯏ ꯑꯗꯨꯒ ꯄꯦꯅꯥꯜꯇꯤ ꯃꯥꯅꯁꯨ ꯄꯦꯅꯥꯜꯇꯤꯗ ꯑꯃ ꯆꯟꯕ ꯃꯥꯅꯁꯨ ꯑꯃꯨꯛꯀ ꯄꯤꯕ
ꯑꯣꯀꯦ ꯑꯩ ꯌꯦꯡꯍꯧꯗ꯭ꯔꯕ
ꯑꯁ
ꯉꯁꯤ ꯅꯪ ꯀꯅꯥ ꯀꯅꯥ ꯂꯩꯕ꯭ꯔꯣ ꯀꯣ
ꯑꯈꯣꯏ ꯃꯤ ꯑꯍꯨꯝ ꯃꯤ ꯃꯔꯤ
ꯑꯆꯥ ꯑꯆꯥ ꯑꯗꯣ ꯑꯌꯨꯛꯇ ꯄꯥꯡꯂꯥꯎ ꯂꯥꯎꯔꯝꯒꯅꯤꯅꯦ ꯑꯥꯎ ꯑꯥꯎ ꯍꯥꯏꯅ ꯒꯣ ꯒꯣ ꯍꯥꯏꯅ
ꯅꯠꯇꯦꯗ
ꯊꯥꯖꯗꯦ ꯑꯗꯨꯛ ꯐꯖꯕ ꯇꯤꯝ ꯁꯥꯟꯅꯕ ꯍꯥꯏꯔꯒ ꯋꯥꯎ ꯋꯤꯎ ꯂꯥꯎꯔꯝꯗ꯭ꯔꯗꯤ ꯊꯥꯖꯗꯦꯅꯦ
ꯂꯥꯎꯕꯗꯨꯗꯤ ꯑꯩꯉꯣꯟꯗ ꯂꯩꯇꯦ
ꯂꯩꯇꯦ ꯅꯨꯡꯉꯥꯏꯌꯦꯅꯦ ꯑꯗꯨꯗꯤ
ꯎꯝ ꯑꯥꯁ ꯒꯣꯜ ꯆꯟꯈ꯭ꯔꯦ ꯍꯥꯏꯕꯒꯃꯅ ꯍꯥꯏꯕꯅꯦ ꯑꯁ ꯀꯣ ꯍꯥꯢꯅ ꯂꯥꯎꯕꯗꯨꯗꯤ ꯃꯤ ꯃꯤ ꯑꯇꯣꯞꯄꯕꯨ ꯗꯤꯁꯇꯔꯕ ꯇꯧꯅꯤꯕ
ꯑꯗꯨ ꯑꯗꯨ ꯑꯗꯨ ꯂꯣꯝꯗꯁꯨ ꯄꯤꯗꯕ
ꯁꯤꯃ ꯀꯥꯟꯗ ꯁꯦꯝꯃ ꯀꯥꯟꯗ ꯑꯗꯨꯒꯤ ꯋꯥꯍꯟꯗꯦꯕꯀꯣ
ꯑꯗꯦ ꯌꯥꯎꯋꯦ ꯑꯗꯣ ꯏꯃꯥꯈꯣꯏ ꯢꯄꯥꯈꯣꯏ ꯑꯗꯨꯒ ꯏ ꯅꯅꯥꯎꯈꯣꯏ ꯇꯨꯝꯕꯗꯣ ꯗꯤꯁꯇꯥꯞ ꯇꯧꯕꯗꯣ ꯈꯔ ꯅꯨꯡꯉꯥꯏꯇꯦꯅ ꯎꯝ
ꯐꯖꯅꯒꯤ ꯅꯪꯗꯤ ꯌꯥꯝ ꯒ꯭ꯌꯥꯟ ꯇꯥꯏꯗꯨꯗꯤ ꯅꯍꯥꯟ
ꯑꯩꯗꯤ ꯏꯂꯚꯦꯟ ꯎꯝ ꯋꯥꯟ ꯊꯥꯔꯇꯤꯒꯤ ꯌꯦꯡꯉꯦ ꯑꯪ ꯑꯗꯣ ꯑꯥꯔꯖꯦꯟꯇꯤꯅꯥ ꯁꯞꯄꯣꯔꯠ ꯇꯧꯕ ꯌꯥꯝꯃꯟꯕꯒꯤꯀꯣ ꯃꯣꯏꯕꯨ ꯑꯗꯨꯝ ꯁꯞꯄꯣꯔꯠ ꯇꯧꯈ꯭ꯔꯕꯅꯦ ꯑꯩꯗꯣ ꯌꯥꯝ ꯅꯨꯡꯁꯤꯕꯗꯨ ꯃꯤꯅꯤꯠ ꯅꯅꯤꯒꯨꯝ ꯑꯦꯛꯁꯇ꯭ꯔꯥ ꯇꯥꯏꯝ ꯄꯤꯔꯗꯤ ꯑꯁ ꯉꯝꯃꯦ ꯗ꯭ꯔꯣ ꯗ꯭ꯔꯣꯀ
ꯃꯇꯥ ꯅꯥꯏꯕꯒꯤꯅꯤ
ꯑ
ꯑꯁ ꯑꯗꯨ ꯀꯕꯣ ꯕꯔꯗꯁꯨ ꯐꯖꯅꯗꯤ ꯇꯧꯈꯤꯕꯅꯦꯍꯦ
ꯎꯝ ꯅꯍꯥꯟ ꯄ꯭ꯔꯣꯇꯨꯒꯜꯒ ꯀꯩꯅꯣ ꯆꯟ ꯀꯣꯇ꯭ꯌꯥ ꯇꯧꯕ ꯎꯝ ꯑꯗꯨ ꯅꯨꯃꯤꯠꯇꯨꯗꯤ ꯑꯦꯛꯁꯇ꯭ꯔꯥ ꯇꯥꯏꯝ ꯈꯨꯌꯥꯝꯗꯣ
ꯑꯣ ꯄꯔꫭꯇꯨꯒꯥꯜꯕꯨ ꯉꯝꯍꯟꯖꯦ ꯍꯥꯏꯅ ꯀꯪꯅ ꯅ ꯇꯧꯕ
ꯁꯕꯦꯟꯇꯤꯟ ꯃꯤꯅꯤꯠꯁꯅꯦ ꯑꯗꯨꯒ ꯅꯝꯕꯔ ꯇ꯭ꯋꯦꯟꯇꯤꯗꯣ ꯃꯀꯣꯛ ꯐꯥꯎ ꯑꯗꯨꯝ ꯕꫭꯜ ꯎꯝ ꯇꯆ ꯇꯧꯗꯕꯕꯨ ꯑꯗꯨꯗ ꯑꯣꯐ ꯁꯥꯏꯠꯅꯦ ꯍꯥꯏꯅ ꯄꯤꯈ꯭ꯔꯕ꯭ꯔꯀꯣ
ꯑꯣ
ꯅꯨꯡꯉꯥꯏꯇꯦꯗ
ꯙꯔꯅꯥ ꯇꯧꯁꯨ ꯃꯣꯏ ꯇꯥꯕꯤꯔꯣꯏꯅꯦ ꯑꯗꯣ
ꯎꯝ
ꯑꯗꯨ ꯔꯤꯌꯃꯔꯁꯔꯗꯤ ꯈꯪꯗꯦ ꯑꯗꯨ ꯃꯤ ꯈꯔꯅꯥꯗꯤ ꯑꯗꯨ ꯑꯗꯨ ꯔꯦꯐ꯭ꯔꯤ ꯅꯨꯄꯥꯗꫭ ꯐꯣꯔ ꯏꯔꯁ ꯕꯥꯟ ꯇꯧꯈ꯭ꯔꯦ ꯍꯥꯏꯕ꯭ꯔꯥ ꯑꯗꯨꯃꯥꯏꯅꯗꯤ ꯍꯥꯏꯔꯦ
ꯑꯣ
ꯈꯪꯗꯦꯅꯦ ꯔꯤꯝꯃꯁꯕꯨꯗꯤ ꯑꯔꯥꯝꯁꯦ ꯑꯗꯨꯝ ꯊꯣꯛꯏꯦꯅꯦ
ꯍꫭꯏ
ꯇꯝꯕꯁꯨ ꯉꯝꯃꯦ ꯑꯗꯨ ꯑꯣꯏꯔꯝꯃꯁꯨ ꯌꯥꯏꯀꯣ
ꯃꯣꯏ ꯕꯤ ꯑꯥꯔꯗꯣ ꯄꯖꯥꯅ ꯌꯦꯡꯕ ꯀꯥꯟꯗ ꯀꯔꯤꯁꯨ ꯇꯆ ꯇꯧꯗꯒꯅꯤꯕ
ꯑꯆꯥ
ꯍꯣꯏ ꯑꯗꯨꯃꯥꯏꯅꯗꯤ ꯍꯥꯏꯌꯦ ꯑꯗꯨꯗꯣ ꯀꯔꯤ ꯀꯃꯥꯏꯅ ꯑꯣꯞꯁꯥꯏꯠ ꯄꯤꯕ꯭ꯔꯥ ꯍꯥꯏꯅꯀꯣ
ꯎꯝ
ꯎꯝ ꯂꯝꯕꯤꯗ ꯂꯩꯕ꯭ꯔꯥ ꯅꯪ
ꯍꯣꯏ
ꯑꯗꯨꯒꯤ ꯃꯥꯂꯦꯝ ꯈꯔ ꯋꯥꯕꯒꯤꯒꯨꯝꯅ ꯆꯜꯂꯦꯕ
ꯆꯥꯛꯇꯣ ꯌꯥꯝ ꯆꯥꯕꯤꯔꯒꯀꯣ ꯑꯃꯨꯛꯀ ꯂꯝꯕꯤ ꯆꯠꯄ ꯕꯖꯥꯔ ꯆꯠꯀꯦꯅ
ꯑꯣ
ꯃꯥꯠꯇꯥꯡ ꯆꯥꯛ ꯆꯥꯈꯤꯕꯒꯤ ꯋꯥꯛꯀꯤꯡ ꯆꯠꯀꯦ
ꯍꯣꯏ ꯌꯥꯝ ꯅꯣꯏꯕ꯭ꯔꯥ ꯅꯪ
ꯅꫭꯥꯏꯗ꯭ꯔꯗꯤ
ꯑꯗꯨꯝ ꯃꯁꯥꯅ ꯇꯥꯕꯅꯦ ꯍꯥꯏꯌꯣ
ꯎꯝ ꯆꯥꯔꯗꯤ ꯊꯣꯛꯀꯗꯕꯅꯤꯅ
ꯑ ꯀꯦꯖꯤ ꯀꯌꯥ ꯂꯩꯒꯦꯅꯦ
ꯈꯪꯗꯦꯗ ꯀꯌꯥ ꯀꯨꯝꯕ ꯂꯩꯔꯤ ꯍꯥꯏ ꯈꯟꯕ꯭ꯔꯥ
ꯑꯦ ꯌꯉꯝꯃꯣꯏ ꯑꯩꯠꯇꯤꯒꯨꯝꯕꯒ ꯂꯩꯔꯝꯒꯗ꯭ꯔꯣ ꯐꯥꯒꯤ ꯇꯧꯕꯅꯤꯍꯦ
ꯑꯗꯨꯒ ꯍꯥꯏꯇꯦ
ꯑꯩ ꯑꯩꯗꯤꯀꯣ
ꯑꯥ
ꯍꯥꯟꯅ ꯑꯩ ꯁꯚꯦꯟꯇꯤ ꯅꯥꯏꯟ ꯌꯧꯔꯝꯃꯦ
ꯎꯝ
ꯑꯁ ꯁꯅꯥ ꯁꯥꯔ ꯍꯟꯗꯛ ꯁꯚꯦꯟꯇꯤ ꯋꯥꯟꯗ ꯑꯗꯨ ꯑꯗꯨ ꯀꯨꯝꯈ꯭ꯔꯦ ꯁꯥꯟꯅꯕ ꯍꯥꯏꯕꯗꯤ ꯑꯗꯨꯝ ꯍ ꯑꯩ ꯑꯩ ꯐꯥꯏꯚ ꯄꯣꯏꯟ ꯐꯥꯏꯚ ꯄꯣꯏꯟ ꯑꯩꯠ ꯃꯥꯜꯂꯦ
ꯎꯝ
ꯅꯪꯗꯤ
ꯐꯥꯏꯚ ꯄꯣꯏꯟ ꯇꯨ ꯑꯗꯨꯒ ꯁꯤꯛꯁꯇꯤ ꯐꯥꯏꯚ ꯁꯤꯛꯁꯇꯤ ꯐꯥꯏꯚ ꯁꯤꯛꯁꯇꯤ ꯐꯣꯔꯗ ꯑꯗꯨꯝ‌ ꯂꯩꯌꯦ
ꯑꯣ ꯆꯥꯛ ꯌꯣꯗ ꯑꯗꯨꯗꯤ ꯌꯥꯔꯤꯅ ꯁꯨꯚꯦꯠꯇꯤ ꯌꯣꯗ꯭ꯔꯤꯗꯣ ꯂꯥꯏꯔꯤꯛ ꯇꯝꯂꯤꯕ꯭ꯔꯣ
ꯇꯝꯗꯦꯗ
ꯑꯣ ꯑꯦ ꯑꯗꯨꯅ ꯐꯔꯦꯗ
ꯎꯝ ꯌꯨꯝꯗ ꯃꯤ ꯂꯩꯇꯦ ꯍꯥꯏꯕꯒꯤꯀꯣ
ꯑꯥ ꯑꯥ ꯑꯥ ꯑꯗꯨꯗꯤ ꯇꯧ ꯇꯥꯕꯅꯤꯅꯦ
ꯑꯗꯨꯒꯤ ꯑꯩꯈꯣꯏ ꯌꯨꯝ ꯁꯪꯅꯤꯡꯉꯥꯏ ꯃꯤ ꯑꯃ ꯊꯤꯔꯣ ꯍꯥꯏꯕꯒꯤ ꯅꯪ ꯀꯣꯜ ꯇꯧꯔꯛꯄꯅꯦ ꯂꯥꯛꯈ꯭ꯔꯣ ꯎꯝ ꯂꯥꯛꯈꫪꫭ
ꯑꯗꯨ ꯚꯦꯀꯦꯟꯁꯤ ꯀꯟꯅ ꯂꯩꯕꯅꯤꯅꯦ ꯑꯩꯗꯤ
ꯂꯥꯛꯀꯅꯤ ꯂꯥꯛꯀꯅꯤ ꯑꯗꯨꯗꯤ ꯁꯣꯏꯗ꯭ꯔꯦ
ꯚꯦꯀꯦꯟꯁꯤ ꯂꯩꯕꯅꯤꯅ ꯀꯔꯤ ꯇꯧꯔꯅꯤ ꯑꯗꯨ ꯃꯦꯟꯟꯅꯕ ꯑꯩꯒꯤ ꯁꯔꯨ ꯃꯥꯡꯈꯤꯕꯗꯨ ꯀꯟꯅ ꯊꯤꯔꯤꯕꯅꯤꯅꯦ
ꯑꫭ ꯑꯁꯤꯗ ꯂꯩꯔꯝꯃꯦ
ꯌꯦꯝ ꯅꯨꯡꯉꯥꯏꯒ꯭ꫪ ꯄꯥꯎꯅꯦꯕ ꯑꯁꯤꯒꯤ ꯅꯨꯃꯤꯠꯇꯨꯅꯦꯕ ꯑꯩꯅ ꯑꯁꯨꯛ ꯀꯨꯏꯅ ꯉꯥꯏꯔꯛꯄꯖꯦ
ꯑ ꯑꯣꯏꯔꯝꯃꯒꯅꯤꯅ ꯅꯪ ꯈꯣꯟꯖꯜ ꯇꯥꯕꯗ ꯑꯣꯏꯔꯝꯒꯅꯤꯅ ꯈꯟꯕꯅꯦꯕ
ꯑꯆꯥ ꯑꯦ ꯏꯁꯣꯔꯁꯨ ꯐꯖꯅ ꯒꯦꯟ ꯇꯥꯔꯝꯕꯋꯥꯅꯤꯗ
ꯎꯝ ꯅꯪ ꯄ꯭ꯔꯊꯅꯥ ꯌꯥꯝ ꯀꯟꯅ ꯇꯧꯕ ꯃꯥꯜꯂꯦ
ꯑꯩꯁ ꯃꯥꯒ ꯑꯩꯒ ꯑꯗꯨꯝ ꯅꯛꯅꯕꯅꯤꯅꯀꯣ
ꯅꯣꯏꯒꯤ ꯌꯨꯝ ꯃꯅꯥꯛꯇ ꯂꯩꯕ꯭ꯔꯥ ꯅꯪ ꯃꯕ ꯆꯥꯡꯗ ꯑ
ꯍꯥꯏ ꯃꯥꯗꯤ ꯑꯩꯒꯤ ꯀꯥ ꯑꯃꯗ ꯑꯃ ꯂꯩꯕꯅꯤꯅꯦ
ꯑ ꯕꯔꯥ ꯂꯩꯕ꯭ꯔꯥ ꯅꯠꯇ꯭ꯔꯒ
ꯍ
ꯍ
ꯍꯜꯂꯣ ꯕ꯭ꯔꯗꯔ ꯍꯥꯏꯗꯤ ꯍꯣꯏ ꯍꯥꯏ ꯂꯥꯛꯀꯅꯦꯕ ꯃꯥꯅ ꯑꯗꯨꯕꯨ ꯑꯩꯅ ꯅꯤꯕ ꯌꯦꯡꯕ ꯀꯥꯟꯗꯗꯤ ꯊꯦꯡꯉꯍꯦ ꯍꯟꯗꯛꯀꯤ ꯁꯤ ꯐꯪꯕꯁꯤ
ꯅꯪ ꯆꯍꯤ ꯀꯌꯥ ꯁꯨꯕ꯭ꯔꯔꯕ
ꯑꯦ ꯑꯩꯗꯤ ꯌꯥꯝꯗ꯭ꯔꯤꯗ ꯐꯣꯔꯇꯤ ꯁꯨꯔꯇꯤ ꯌꯧꯗ꯭ꯔꯤꯗ
ꯍꯣꯏ ꯍꯣꯏ ꯌꯥꯏ ꯍꯧꯖꯤꯛ ꯃꯇꯝꯁꯦ ꯆꯞ ꯆꯥꯕ ꯃꯇꯝꯗ ꯑꯗꯨꯝ
ꯅꯪꯗꯤ
ꯊꯦꯡꯅꯕꯅꯤꯅꯦ ꯑꯩꯔꯣ
ꯑꯗꯨ ꯑꯗꯨ ꯃꯥꯂꯦ ꯎꯝ
ꯊꯥꯔꯇꯤ ꯌꯥꯎꯅꯤꯡꯉꯥꯏ ꯆꯍꯤ ꯑꯍꯣꯝꯌꯥ ꯂꯩꯩꯔꯤ
ꯑꯗꯨꯗꯤ ꯑꯗꯨꯗꯤ ꯆꯞ ꯆꯥꯩꯅꯦ
ꯍꯣꯏ ꯑꯗꯨꯒꯤꯅꯦ
ꯅꫭꯏꯒꯤ ꯏꯀꯥꯏꯕꯁꯨ ꯌꯥꯎꯗ꯭ꯔꯒ ꯁꯤꯗ ꯂꯩꯌꯦ ꯍꯥꯏꯕꯗꯨꯗꯤ
ꯌꯥꯝ ꯑꯩ ꯉꯁꯤꯁꯤ ꯃꯥꯡ ꯅꯨꯡꯉꯥꯏꯕꯅꯤꯅꯦ ꯉꯔꯥꯡꯗꯣ ꯑꯁꯤꯒꯤꯗꯃꯛꯇ ꯃꯥꯜꯂꯦꯕ
ꯀꯃꯥꯏ ꯇꯕ꯭ꯔ
ꯑꯩꯀꯣ
ꯑꯥ ꯑꯥ
ꯑꯩ ꯑꯩꯒꯤꯃꯥꯡꯗ ꯑꯩꯒꯤ ꯄꯣꯠ ꯆꯩ ꯑꯃ ꯃꯥꯡꯈꯤꯕ ꯑꯃ ꯑꯃꯨꯛꯀ ꯍꯨꯟꯕ ꯉꯝꯕ ꯋꯥꯅꯤꯗ
ꯑꯁ
ꯑꯗꯨ ꯅꯪ ꯇꯥꯔꯝꯃꯦꯕ
ꯎꯝ ꯅꯪꯁꯨꯨꯝꯅꯣ ꯀꯟꯕ ꯃꯥꯂꯦꯒ
ꯍ ꯍ ꯃꯥꯡꯁꯤꯈꯤꯕꯗꯣ ꯐꯪꯉꯝꯃꫭ
ꯑꯁ
ꯁꯅꯥꯒꯨꯝꯕ ꯌꯥꯗ꯭ꯔꯣ
ꯍꯥꯥ
ꯁꯅꯥꯃꯥꯡ ꯊꯤꯕꯗꯣ ꯈꯨꯜꯂꯝꯃꯦ ꯍꯥꯏꯕ ꯌꯥꯗ꯭ꯔꯣ ꯕꯦꯜ ꯑꯣꯏꯔꯝꯃꯤꯅꯦ
ꯑꯗꯨ ꯑꯗꯨ ꯕꯦꯜꯗ ꯑꯗꯨ ꯕꯦꯜꯒꯤ ꯃꯄꯥꯗ ꯌꯣꯠꯇꯣ
ꯎ
ꯁꯅꯥ ꯑꯣꯏꯔꯝꯕꯅꯤꯗ ꯁꯅꯥ ꯑꯣꯏꯔꯝꯕ
ꯃꯌꯥ ꯏꯗꯨꯗ ꯗꯥꯏꯃꯟꯁꯨ ꯌꯥꯎꯗ꯭ꯔꯣ
ꯎꯝ ꯑꯦ ꯃꯅꯨꯡꯗꯗꯤ ꯑꯖꯖꯥ ꯌꯧꯕꯅꯦ ꯑꯦ
ꯑꯁ ꯑꯗꯨꯗꯤ ꯃꯥꯡ ꯃꯥꯡꯕ ꯌꯥꯗꯦꯅꯦ
ꯎꯝ ꯃꯥꯥꯡꯕ ꯌꯥꯗꯦ ꯑꯃ ꯑꯁꯤꯗꯤ ꯍꯦꯛ ꯂꯣꯏꯕ ꯀꯥꯟꯗ ꯑꯁꯤ ꯁꯤꯖꯟ ꯂꯣꯏꯕ ꯀꯥꯟꯗ ꯂꯥꯛꯀꯅꯤ
ꯑ ꯃꯥꯡꯕ ꯌꯥꯗꯦꯗ ꯁꯤꯗꯤ ꯃꯤꯅ ꯍꯨꯔꯥꯡꯒꯅꯤꯀꯣ ꯐꯖꯅ ꯌꯦꯡꯉꯣ
ꯁꯤ ꯁꯤ ꯁꯤꯋꯥ ꯍꯤꯡꯕ ꯂꯥꯛꯀꯅꯤꯗ
ꯁꯤ ꯋꯥꯔꯤꯁꯤꯗꯤ ꯑꯁꯤ ꯃꯇꯥꯡ ꯑꯣꯏꯔꯗꯤ ꯌꯥꯝ ꯏꯟꯇꯔꯦꯁꯇꯤꯡ ꯑꯣꯏꯌꯦꯅ
ꯑ ꯑꯁꯦꯡꯕ ꯑꯣꯏꯔꯝꯃꯗꯤ ꯍꯦꯟꯅꯁꯨ ꯅꯨꯡꯉꯥꯏꯗꯣꯏꯕ
ꯂꯝꯕꯤ ꯆꯠꯄꯗꯣ ꯑꯗꯨꯁꯨ ꯅꯨꯡꯉꯥꯏꯔꯛꯈ꯭ꯔꯦ ꯋꯥꯕꯗꯣ ꯈꯪꯗ꯭ꯔꯦ ꯀꯃꯥꯏꯟ ꯇꯧꯁꯤꯔ
ꯍꯣꯔꯦꯟ ꯍꯣꯔꯦꯟ ꯌꯧꯕꯗꯨ ꯀꯥꯎꯈꯤꯅꯤꯀꯣ
ꯎꯝ ꯅꯣꯏ ꯅꯣꯏ ꯌꯥꯎꯅꯕ ꯑꯗꯨꯝ ꯆꯠꯂꯒꯦ
ꯑꯦ
ꯅꯣꯏꯗ ꯌꯥꯎꯅꯕ ꯑꯗꯨꯝ ꯆꯠꯂꯒꯦ
ꯂꯥꯛꯈ꯭ꯔꯣ ꯂꯥꯛꯈ꯭ꯔꯣ ꯑꯁ ꯀꯟꯅ ꯑꯁꯣꯝꯗ ꯏꯟꯖꯥꯡ ꯀꯔꯤ ꯀꯔꯥ ꯍꯣꯠꯅꯔꯝꯃꯒꯦ
ꯍꯣꯏ ꯑꯁ ꯅꯠꯇꯦ ꯇꯪ ꯁꯨ ꯑꯗꯨ ꯇ꯭ꯔꯥꯐꯤꯛ ꯄꯣꯏꯟꯒꯨꯝꯕꯗ ꯑꯗꯨꯝ ꯉꯥꯏꯔꯝꯒꯦ ꯍꯥꯏꯕ ꯌꯥꯗ꯭ꯔꯣ ꯉꯥꯏꯅꯤꯡꯗꯕ ꯃꯥꯜꯂꯤꯗ
ꯅꯠꯇꯦ ꯅꯠꯇꯦ ꯇ꯭ꯔꯥꯐꯤꯛ ꯖꯥꯝ ꯇꯧꯔꯗꯤ ꯍꯦꯛꯇ ꯍꯥꯏꯌꯣ ꯑꯩ ꯆꯣꯡꯂꯛꯀꯦ ꯇ꯭ꯔꯥꯐꯤꯛ ꯖꯥꯝ ꯇꯧꯋꯦ ꯇ꯭ꯔꯥꯐꯤꯛ ꯄꯨꯂꯤꯁꯕꯨ ꯈꯨꯄꯥꯛ ꯊꯥꯋꯣ ꯁꯣꯝꯅ ꯉꯥꯏ ꯀꯟꯅ ꯉꯥꯏꯔꯦ ꯍꯥꯏꯅ ꯃꯇꯝ ꯃꯥꯡꯍꯟꯒꯅꯨ ꯍꯥꯏꯅ ꯀꯣ
ꯈꯥꯅꯅꯤꯡꯗꯦꯗ ꯃꯤꯕꯨ
ꯍꯩ ꯑꯦ ꯑꯩ ꯑꯩꯕꯨ ꯈꯟꯅꯒꯅꯨ ꯃꯥꯕꯨꯗꯤ ꯈꯟꯅꯟꯅꯕ ꯌꯥꯏꯗ ꯃꯥꯕꯨꯗꯤ ꯅꯪ ꯑꯃꯨꯛ ꯑꯃꯨꯛꯀꯁꯨ ꯎꯅꯔꯣꯏꯅꯦ ꯅꯠꯇ꯭ꯔꯣ
ꯑꯗꯨꯗꯤ ꯅꯪꯨꯡꯉꯥꯏꯇꯦꯗ
ꯑꯁ ꯑꯗꯨꯗꯤ ꯑ ꯊꯦꯝꯃꯣ
ꯑꯩ ꯂꯥꯛꯇ꯭ꯔꯤꯉꯩꯗ ꯊꯥꯗꯣꯛꯈ꯭ꯔꯣ ꯍꯥꯏꯅꯨꯀꯣ ꯊꯦꯝꯃꯣꯕ ꯃꯉꯣꯟꯗ ꯑꯩ
ꯋꯥꯔꯅꯤꯡ ꯄꯤꯁꯤꯔꯥ
ꯅꯨꯡꯉꯥꯏ ꯃꯟꯕꯒꯤ ꯑꯣꯏꯔꯦ ꯍꯥ ꯀꯔꯤ ꯍꯥꯏꯕ
ꯊꯥꯏꯒꯨꯅꯨꯠ
ꯅꯪ ꯃꯤꯡ ꯍꯥꯏꯔꯒꯀꯣ ꯑꯁꯤ ꯅꯨꯄꯥ ꯈꯪꯕ꯭ꯔꯥ ꯍꯥꯏꯅ ꯍꯥꯏꯔꯛꯀꯅꯦ ꯑꯗꫭ ꯅꫭꯏ ꯀꯤꯕ꯭ꯔ ꯀꯤꯗꯕ꯭ꯔꯥ ꯍꯥꯏꯅ ꯍꯪ ꯍꯥꯏꯅꯤꯅ ꯑꯗꯨꯗꯨ ꯃꯥ ꯊꯦꯛ ꯊꯦꯡꯅꯅꯤꯡꯉꯥꯏ ꯆꯠꯄꯅꯦ ꯅꯣꯏ ꯀꯤꯕ꯭ꯔꯥ ꯀꯤꯗꯕ꯭ꯔꯥ ꯍꯥꯏꯅ
ꯑꯝꯇꯥ ꯍꯥꯏꯌꯨ ꯑꯗꯨ ꯃꯣꯏ ꯀꯤꯗꯦ ꯍꯥꯏꯔꯗꯤ
ꯎꯝ ꯑꯗꯨ ꯑꯣꯏꯔꯗꯤ ꯃꯣꯏꯗꯣ ꯊꯤꯟꯕꯤꯌꯨꯔꯥ ꯍꯥꯏꯒꯗꯕ ꯃꯥꯜꯂꯦ ꯅꯠꯇ꯭ꯔꯣ
ꯊꯤꯟꯕꯤꯌꯣ ꯊꯤꯟꯕꯤꯌꯣꯔꯥ ꯍꯥꯏꯗꯤ ꯑꯁ ꯑꯗꯨꯗꯤ ꯌꯥꯔꯣꯏ
ꯃꯥ ꯃꯥ ꯁꯣꯔꯥꯛꯅꯤ ꯍꯥꯏꯌꯣ ꯊꯤꯟꯕꯤꯗ꯭ꯔꯁꯨ ꯌꯥꯅꯤ ꯍꯥꯏꯔꯣ ꯃꯉꯣꯟꯗ
ꯑꯝ
ꯀꯥꯟꯅ ꯑꯦ ꯍꯇ꯭ꯔꯅꯣ
ꯑꯩꯁꯨ ꯆꯁ ꯀꯥꯒꯦ
ꯀꯦꯕ ꯍꯥꯥ ꯍꯜꯂꯣ ꯇꯥꯔꯤꯕ꯭ꯔ ꯍꯥꯏ ꯍꯜꯂꯣ ꯍꯜꯂꯣ ꯐꯖꯟꯅ ꯇꯥꯔꯤꯕ꯭ꯔꯥ